ꯑꯣ ꯍꯜꯂꯣ ꯀꯩꯗꯧꯔꯤꯅꯣ
ꯆꯥꯛ ꯆꯥꯕ ꯂꯣꯏꯕꯗ ꯉꯥꯏꯔꯤꯌꯦ ꯕ꯭ꯔꯣ
ꯑꯣ ꯀꯔꯤ ꯌꯦꯟꯁꯪ ꯆꯥꯏ
ꯑꯁ ꯉꯁꯤꯗꯤ ꯍꯨꯏꯁꯥ ꯆꯥꯔꯦꯅꯦ ꯕ꯭ꯔꯣ
ꯍꯥꯎꯅꯤꯍꯦ ꯅꯣꯏꯁꯦ
ꯑꯁ ꯑꯍꯥꯎꯕ ꯇꯧꯔꯦ ꯉꯁꯤꯗꯤ ꯅꯣꯏꯗꯤ ꯕ꯭ꯔꯣ ꯕꯣꯜ ꯌꯦꯡꯁꯦꯅ ꯇꯧꯕꯅꯤꯗ
ꯑꯥ ꯑꯥ ꯑꯗꯨꯅꯤ
ꯅꯣꯏꯗꯤ ꯆꯥꯔꯕꯣ ꯅꯪꯗꯤ ꯆꯥꯔꯕꯣ ꯑꯝ ꯀꯔꯤ ꯃꯊꯦꯜ ꯍꯣꯠꯅꯒꯦ
ꯑꯩꯈꯣꯏꯁꯨ ꯉꯁꯤ ꯁꯟꯁꯥ ꯆꯥꯏ
ꯑꯁ ꯅꯣꯏꯁꯨ ꯑꯍꯥꯎꯕꯅꯤꯅ ꯑꯗꯨꯗꯤ
ꯑꯁ ꯅꯣꯏꯒꯤꯅꯗꯤ ꯈꯔ ꯍꯦꯟꯕꯅꯦ ꯍꯥ ꯏ ꯂꯥꯛꯀꯗꯧꯕꯁꯦ
ꯁꯦꯝꯇꯨ ꯁꯦꯝ ꯇꯥꯔꯗꯧꯕ ꯈꯤꯇꯥ ꯉꯥꯢ
ꯁꯥꯟꯅꯗ꯭ꯔꯕꯣ ꯅꯣꯏꯗꯤ ꯕꯣꯜꯒꯨꯝꯕ ꯁꯥꯟꯕ꯭ꯔꯣ
ꯁꯥꯟꯅꯩꯗ
ꯑꯣ
ꯉꯁꯥꯏ ꯁꯥꯟꯅꯕ ꯆꯠꯄ
ꯑꯣ
ꯉꯥꯛꯇꯪꯒꯣ
ꯑꯥ
ꯍꯂꯛꯄ ꯑꯗꯨꯒ ꯆꯥꯛ ꯆꯥꯕ ꯐꯖꯅ ꯆꯥꯊꯔꯦ ꯄꯨꯈꯝ ꯑꯅꯤ ꯑꯍꯨꯝꯗꯤ
ꯁꯥꯎꯅꯤꯍꯦ ꯆꯥꯗꯕꯅꯤ ꯁꯅꯥꯔꯗꯤ ꯆꯥꯕꯁꯨ ꯅꯨꯡꯉꯥꯏꯌꯦꯕꯀꯣ
ꯑꯗꯨꯅꯦ
ꯍꯛꯆꯥꯡꯁꯦ ꯑꯦꯛꯁꯔꯁꯥꯏꯁ ꯌꯥꯎꯔꯗꯤ
ꯑ ꯑꯁꯧꯗꯤ ꯅꯨꯡꯉꯥꯏꯕ ꯆꯥꯛ ꯆꯥꯕꯁꯦ ꯌꯨꯝꯗ ꯑꯗꯨꯝ ꯂꯩꯔꯤꯗꯤ ꯂꯥꯝꯗꯕꯅꯦ
ꯃꯥꯅꯦ ꯃꯥꯅꯦ ꯆꯥꯕꯁꯨ ꯅꯨꯡꯉꯥꯏꯗꯕꯅꯤ
ꯅꯨꯡꯉꯥꯏꯇꯕ ꯑꯦꯛꯁꯔꯁꯥꯏꯁ ꯈꯔ ꯇꯧꯕꯁꯦ ꯐꯕꯅꯦꯕ
ꯍꯥ ꯃꯥꯅꯦ ꯑꯩꯈꯣꯏꯁꯨ ꯉꯁꯥꯏ ꯁꯟꯅꯕ ꯆꯠꯂꯦ
ꯑꯣ
ꯑꯗꯨ ꯁꯅꯕ ꯆꯠꯂꯒ ꯉꯁꯤ ꯇꯣꯔꯅꯃꯦꯟ ꯂꯩꯕꯒꯤꯀꯣ ꯃꯣꯏ ꯇꯣꯔꯅꯥꯃꯦꯟꯁꯦ ꯂꯣꯏꯗꯕ ꯑꯗꯨꯒꯤ ꯑꯩꯈꯣꯏ ꯃꯇꯝꯁꯦ ꯁꯥꯡꯗꯕ
ꯑꯣ
ꯑꯗꯨ ꯁꯅꯥꯗꯕꯤꯗ ꯑꯃꯨꯛ ꯍꯜꯂꯛꯄ
ꯑꯣꯀꯦ ꯅꯣꯡꯗꯤ ꯉꯁꯤꯒꯤ ꯋꯦꯗꯔꯗꯤ ꯀꯃꯥꯏꯅ ꯇꯧꯕ꯭ꯔꯣ ꯅꯣꯏ ꯁꯥꯏꯠꯇꯗꯤ
ꯑꯁ ꯑꯩꯈꯣꯏꯗꯤ ꯀꯨꯏꯗ꯭ꯔꯤꯌꯦ ꯅꯣꯡ ꯍꯥꯡꯕ ꯑꯁ ꯅꯣꯡ ꯆꯨꯕꯁꯤꯅ ꯀꯣ ꯉꯔꯥꯡ ꯅꯨꯡꯗꯥꯡꯗꯅ ꯉꯁꯤ ꯄꯨꯡ ꯑꯍꯨꯝ ꯃꯔꯤ ꯐꯥꯎ ꯐꯖꯅ ꯆꯨꯢꯅꯦ
ꯎꯝ ꯕꯣꯜꯗꯤ ꯇꯔꯐꯇ ꯇꯔꯐꯇ ꯀꯥꯥꯎꯕ꯭ꯔꯣ ꯀ꯭ꯔꯥꯎꯟꯗ ꯀꯥꯎꯕ꯭ꯔꯣ
ꯍꯣꯏ ꯍꯟꯗꯛꯇꯤ ꯇꯥꯞ ꯂꯩꯇꯕꯅꯤꯅ ꯇꯥꯞ ꯅꯠꯇ꯭ꯔꯗꯤ ꯑꯇꯣꯞ ꯄꯗ ꯁꯅꯥꯕ ꯅꯨꯡꯉꯥꯏꯇ꯭ꯔꯦꯅꯦ
ꯒ꯭ꯔꯥꯎꯟꯗꯤ ꯌꯥꯔꯔꯣꯏꯅꯦ ꯅꯣꯡ ꯆꯨꯕꯁꯤꯅꯀꯣ
ꯃꯥꯅꯦ
ꯎꯝ
ꯀꯩ ꯀꯩꯅꯣ ꯑꯁ ꯃꯣꯠꯄꯅꯤꯅꯀꯣ
ꯑ ꯍꯧꯖꯤꯛꯀꯥꯟꯗꯤ ꯇꯔꯐꯇ ꯂꯣꯏ ꯁꯥꯟꯅꯔꯕ ꯃꯥꯜꯂꯦ ꯗꯀꯣ
ꯃꯥꯅꯦ ꯍꯣꯏ ꯍꯣꯏ ꯍꯧꯖꯤꯛꯀꯥꯟꯁꯤꯗꯤ ꯑꯗꯨꯝ ꯇꯔꯐꯇ ꯁꯥꯅꯔꯕꯅꯤ
ꯑꯈꯣꯏꯁꯨ ꯑꯗꯨꯝ ꯇꯔꯐꯇ ꯆꯪꯒꯅꯤ ꯍꯣꯏ ꯃꯍꯥꯎ ꯈꯪꯈ꯭ꯔꯦꯕ ꯇꯥꯔꯐꯀꯤ
ꯍꯣꯢ ꯍꯣꯢ ꯑꯗꯣ ꯑꯩꯈꯣꯏ ꯃꯐꯝꯗꯗꯤ ꯅꯣꯡꯁꯨ ꯆꯨꯃꯟꯕꯒꯤꯀꯣ
ꯎꯝ
ꯑꯁ ꯒ꯭ꯔꯥꯎꯟꯁꯦ ꯐꯠꯇꯦꯕ ꯅꯣꯡ ꯆꯨꯈ꯭ꯔꯗꯤ
ꯍꯣꯏꯅꯦ ꯅꯣꯡ ꯇꯥꯕ ꯃꯇꯝꯗꯗꯤ ꯑꯃꯨꯛ ꯒ꯭ꯔꯥꯎꯟꯗꯨ ꯂꯦꯚꯦꯜ ꯆꯥꯔꯔꯣꯏ ꯑꯈꯣꯏꯒꯤ ꯕꯨꯠꯅ ꯄꯨꯡꯅꯦꯠ ꯅꯦꯠꯄꯗꯀꯣ
ꯃꯥꯅꯦ ꯍꯣꯏ
ꯀꯨꯠꯄ ꯖꯒꯥ ꯈꯔꯗ ꯀꯨꯠꯄ ꯂꯩꯒꯅꯤ ꯏꯁꯤꯡ ꯆꯪꯕ ꯂꯩꯒꯅꯤ ꯑꯁ ꯅꯨꯡꯉꯥꯏꯇꯝꯅꯤꯗ ꯑꯦꯛꯁꯄꯤꯔꯤꯌꯦꯟꯁ ꯌꯥꯝ ꯇꯧꯔꯛꯈ꯭ꯔꯦꯗ
ꯎꯝ
ꯐꯨꯠꯕꯣꯜ ꯉ ꯍꯟꯗꯛꯁꯤꯗꯤ ꯋꯥꯜ ꯀꯞꯁꯨ ꯂꯩꯕꯅꯤꯅꯒ‌ꯣ
ꯍꯣꯏ
ꯕꯣꯜ ꯁꯥꯅꯕꯁꯤꯁꯨ ꯑꯗꯨꯝ ꯅꯨꯉꯥꯏꯌꯦ
ꯅꯨꯡꯉꯥꯏꯅꯤ ꯅꯨꯡꯉꯥꯏ ꯀꯔꯤ ꯇꯤꯝ ꯁꯄꯣꯔꯠ ꯇꯧꯕꯔ‌ꯣ ꯕ꯭ꯔꯣꯗꯤ
ꯑꯁ ꯑꯩꯗꯤ ꯄꯣꯔꯇꯨꯒꯜꯒ ꯖꯄꯥꯟ ꯆꯠꯂꯒꯦ ꯍꯥꯏꯅ ꯍꯟꯗꯛꯁꯦ
ꯑꯁ ꯄꯣꯔꯇꯨꯀꯜꯒꯤꯗꯤ ꯃꯥꯅꯩꯅꯦ
ꯑꯥꯎ ꯄꯣꯔꯇꯨꯒꯜꯁꯦ ꯍꯟꯗꯛꯀꯤ ꯏꯁꯀ꯭ꯋꯥꯠꯁꯤꯗꯤ ꯐꯖꯕꯀꯣ
ꯍꯟꯗꯛ ꯃꯣꯏ ꯏꯁꯀ꯭ꯋꯥꯠꯁꯤ ꯐꯖꯩꯌꯦ
ꯎꯝ
ꯎꯝ ꯑꯗꯨ ꯋꯥꯟ ꯑꯥ ꯍꯟꯗꯛ ꯃꯦꯠꯁ ꯁꯥꯅꯕꯗꯨ ꯃꯣꯏ ꯒꯤ ꯇꯦꯛꯇꯤꯛꯁ ꯏꯁꯇ꯭ꯔꯦꯇꯦꯖꯤ ꯍꯥꯏꯒꯗ꯭ꯔꯥ ꯀꯣ ꯈꯤꯇꯪ ꯁꯣꯏꯌꯦꯅꯦ ꯅꯁ ꯅꯦꯛꯁꯇ
ꯃꯥꯅꯦ ꯍꯣꯏ
ꯀꯣꯡꯒꯣꯒ ꯁꯥꯅꯕꯗꯣ
ꯑꯩꯗꯤ ꯂꯥꯏꯅ ꯁꯅꯥꯒꯗ꯭ꯔꯅ ꯈꯟꯕꯅꯦ ꯑꯗꯣ
ꯎꯝ ꯃꯣꯏ ꯑꯦꯇꯦꯛꯀꯤꯡ ꯇꯧꯗꯦꯕ ꯑꯦꯇꯦꯛꯀꯤꯡꯗ ꯁꯥꯅꯗꯦꯕ
ꯍꯥ ꯍꯣꯏ
ꯁꯦꯟꯇꯔ ꯕꯦꯛꯇ ꯑꯗꯨꯝ ꯄꯥꯁ ꯇꯧꯔꯒꯀꯣ ꯃꯌꯥꯏꯗ
ꯑꯗꯨ ꯃꯇꯝꯒꯤꯗꯤ ꯏꯁ ꯄ꯭ꯂꯦꯁꯤꯗꯤ ꯑꯗꯨꯒ ꯑꯃꯨꯛ ꯔꯨꯅꯦꯜꯗꯣꯁꯨ ꯆꯦꯟꯗꯕ ꯑꯗꯨ ꯅꯨꯃꯤꯠꯇꯨ
ꯍꯣꯏ
ꯍꯟꯗꯛꯀꯤꯗꯤ ꯄꯣꯔꯇꯨꯒꯥꯜ ꯁꯨꯁꯀꯣꯠꯁꯤꯗꯤ ꯑꯗꯨꯝ ꯌꯥꯏꯑꯦꯕ ꯃꯣꯏ ꯂꯧꯕ ꯌꯥꯅꯤꯕ ꯆꯥꯟꯁꯇꯨ
ꯍꯣꯏ ꯂꯧꯕ ꯌꯥꯏ ꯆꯥꯟꯁ ꯂꯩ ꯋꯥꯡꯅ ꯂꯩ
ꯍꯥꯥ ꯑꯗꯨꯒ ꯃꯥꯁꯨ ꯂꯥꯁ ꯑꯣꯏꯕꯅꯤꯅ ꯂꯧꯔꯣ ꯍꯥꯏꯕꯗꯨꯅꯤ
ꯍꯣꯏ
ꯑꯔꯖꯦꯟꯇꯤꯅꯥꯁꯨ ꯑꯗꯨꯝ ꯀꯜꯂꯤꯌꯦꯅꯦ
ꯑꯔꯖꯦꯟꯇꯤꯅꯥꯁꯨ ꯐꯖꯩꯅꯦ ꯃꯣꯏꯁꯨ
ꯍꯣꯏ ꯑꯔꯖꯦꯟꯇꯤꯅꯥꯁꯦ ꯑꯗꯨꯝ ꯐꯖꯔꯤꯌꯦ
ꯍꯣꯏ
ꯑꯗꯨꯒ ꯑꯁꯤ ꯐ꯭ꯔꯥꯟꯁꯀꯤ ꯑꯦꯇꯦꯛꯀꯤꯡꯁꯨ ꯀꯤꯕ
ꯎꯝ
ꯐ꯭ꯔꯥꯟꯁ ꯈꯣꯏꯒꯤ ꯑꯦꯇꯦꯛꯀꯤꯡ ꯂꯥꯛꯄ ꯃꯑꯣꯡꯁꯤꯗꯤ ꯐꯖꯕꯀꯣ
ꯍꯣꯏꯅꯦ
ꯕꯦꯔꯥꯅꯤ
ꯉꯔꯥꯡ ꯅꯨꯡꯗꯥꯡ ꯌꯦꯡꯕ ꯑꯈꯣꯏ ꯏꯃꯨꯡꯁꯤꯡꯒꯤꯗꯤ ꯉꯟꯅ ꯇꯨꯝꯕꯅꯤꯅ
ꯑꯁ ꯏꯊꯟꯗ ꯌꯦꯡꯕ ꯅꯨꯡꯉꯥꯏꯗ꯭ꯔꯦ
ꯃꯤ ꯄꯨꯟꯅ ꯌꯦꯡꯅꯤꯉꯥꯏ ꯃꯤ ꯂꯩꯔꯗꯤ ꯐꯗꯧꯕꯀꯣ
ꯍꯣꯏꯅꯦ
ꯐꯨꯠꯕꯣꯜ ꯃꯣꯏꯒꯤ ꯃꯇꯝꯁꯨ ꯌꯥꯗꯦꯅꯦ
ꯃꯣꯏꯒꯤ ꯇꯥꯏꯃꯤꯡꯁꯤ ꯌꯥꯗꯦꯅꯤ
ꯍꯣꯏ ꯑꯁ ꯋꯥꯏꯑꯦ ꯑꯈꯣꯏꯒꯤꯗꯤ
ꯍꯣꯏ
ꯇꯨꯝꯃꯒ ꯍꯧꯒꯠꯅꯤꯡꯉꯥꯏꯁꯨ ꯉꯝꯗꯕ
ꯎꯝ
ꯉꯥꯏꯕꯁꯨ ꯉꯝꯗꯕ
ꯑꯗꯨꯅꯦ
ꯀꯅꯥꯅ ꯑꯗꯨ ꯇꯥꯏꯃꯤꯡ ꯉꯝꯕꯗꯤ ꯃꯦꯠꯁ ꯈꯔꯕꯨꯗꯤ ꯌꯥꯏ
ꯍꯣꯏ
ꯇꯦꯟ ꯊꯦꯡꯉꯁꯨ ꯇꯦꯟꯒꯨꯝꯕꯗꯅ ꯍꯥꯎꯕꯗꯣ ꯑꯗꯨꯒꯨꯝꯕꯗꯤ ꯌꯥꯏꯀꯣ ꯑꯦꯠꯂꯤꯁ ꯅꯠꯇ꯭ꯔꯒ ꯄꯨꯡ ꯑꯅꯤ ꯃꯈꯥꯏꯒꯨꯝꯕꯒꯤꯗꯤ ꯎꯁ
ꯑꯃꯨꯛꯀ ꯑꯌꯨꯛ ꯉꯟ
ꯍꯣꯏ ꯃꯥꯅꯦ ꯄꯣꯔꯇꯨꯒꯜ ꯑꯌꯨꯛ ꯄꯨꯡ ꯃꯉꯥ ꯃꯈꯥꯏꯗꯅꯤꯀꯣ ꯁꯅꯥꯗꯣꯏꯁꯦ
ꯍꯌꯦꯡꯔꯣ
ꯍꯣꯏ
ꯑꯣ ꯗꯨ ꯐ꯭ꯋꯥꯥꯏꯚ ꯊꯥꯔꯇꯤꯒꯤꯗꯤ ꯃꯦꯠꯁꯔꯣ
ꯑꯣꯏꯔꯝꯒꯅꯤ ꯍꯣꯏ
ꯑ ꯑꯩꯗꯤ ꯄꯨꯡ ꯅꯨꯡꯗꯥꯡꯗ ꯁꯅꯥꯒꯅꯦꯅ ꯂꯩꯕꯅꯤꯅꯦ
ꯑꯣ ꯑꯌꯨꯛꯇꯅꯤ
ꯑꯣ ꯅꯪꯗꯤ ꯇꯤꯚꯤꯗ ꯌꯦꯡꯕ꯭ꯔꯣ ꯐꯣꯟꯗ ꯌꯦꯡꯕ꯭ꯔꯣ
ꯑꯍꯣꯏ ꯇꯤꯚꯤꯗꯁꯨ ꯂꯩꯌꯦ ꯑꯗꯨ ꯐꯣꯟꯒꯤꯗꯤ ꯑꯈꯣꯏ ꯐꯣꯟꯗꯁꯨ ꯗꯨꯝ ꯌꯦꯡꯉꯦ ꯏꯊꯟꯇ ꯑꯣꯏꯗꯤ ꯐꯣꯟꯗ ꯌꯦꯡꯉꯤ
ꯀꯔꯝꯕꯩ ꯀꯔꯝꯕ ꯋꯦꯕꯁꯥꯏꯠꯇ ꯌꯦꯡꯕ꯭ꯔꯥꯅꯦ
ꯐꯨꯠꯕꯣꯜ ꯂꯥꯏꯐ ꯍꯥꯏꯅꯀꯣ ꯐꯨꯠꯕꯣꯜ ꯂꯥꯏꯐ ꯍꯩꯁ ꯇꯤ ꯍꯥꯏꯅ ꯑꯗꯨꯗ ꯑꯗꯨꯝ ꯌꯦꯡꯉꯦ
ꯑꯗꯨꯗꯤ ꯍꯌꯦꯡꯗꯤ ꯌꯦꯡꯕ ꯇꯥꯔꯦ ꯑꯂꯥꯔꯝ ꯊꯝꯔꯒ ꯍꯧꯒꯠꯂꯒ
ꯍꯣ ꯍꯣꯏ ꯐꯖꯅꯤ ꯍꯌꯦꯡ
ꯎꯝ ꯑꯥꯔꯖꯦꯟꯇꯤꯅꯁꯨ ꯑꯥꯔꯖꯦꯟꯇꯤꯅꯥꯁꯨ ꯐꯥꯏꯕ ꯊꯥꯔꯇꯤ ꯀꯣ
ꯍꯣꯏ ꯍꯣꯏ ꯑꯥꯔꯖꯦꯟ ꯑꯩ ꯑꯥꯔꯖꯦꯟꯇꯤꯅꯥ ꯁꯚꯦꯟ ꯊꯥꯔꯇꯤ ꯅꯠꯇ꯭ꯔꯣ
ꯁꯚꯦꯟ ꯊꯥꯔꯇꯤ ꯑꯦ ꯑꯦꯝ ꯑꯣꯀꯦ
ꯑꯗꯨ ꯉ ꯑꯥ ꯈꯔ ꯉꯥꯟꯟꯅ ꯇꯨꯝꯃꯒꯀꯣ
ꯎꯝ
ꯄꯣꯔꯇꯨꯒꯥꯜꯒꯤ ꯃꯦꯠꯆꯀꯤꯗꯃꯛ ꯍꯧꯒꯠꯄ ꯌꯥꯔꯅꯤ ꯑꯗꯨꯒ ꯑꯥꯔꯖꯦꯟꯇꯤꯅꯥꯁꯨ ꯌꯦꯡꯕ ꯌꯥꯔꯦ
ꯑ ꯌꯦꯡꯕ ꯌꯥ ꯎꯝ ꯃꯊꯪ ꯃꯊꯪ ꯑꯗꯨꯒ ꯂꯣꯏꯗ ꯑꯗꯨꯒ ꯂꯣꯏꯕꯦꯛ
ꯍꯣꯏ ꯃꯥꯟꯅꯦ
ꯍꯨꯏ ꯍꯨꯏꯁꯥ ꯈꯔ ꯂꯦꯝꯕꯗꯣ
ꯁꯤꯄ ꯌꯥ ꯀꯣꯜ ꯇꯔꯅꯤ ꯍꯌꯦꯛꯗꯤ
ꯍꯣꯏ ꯄꯣꯁ ꯇꯛꯑꯅꯤ ꯑꯩꯈꯣꯏꯗꯗꯤ ꯑꯃꯨꯛ ꯅꯣꯡ ꯆꯨꯔꯅꯤꯅꯦ
ꯑꯣ
ꯅꯣꯡ ꯆꯨ ꯅꯤꯡꯃꯟꯕꯒꯤꯀꯣ ꯑꯩꯈꯣꯏꯗꯗꯤ
ꯎꯝ
ꯍꯥꯏꯒ ꯑꯃꯨꯛ ꯏꯪꯉꯦ
ꯎꯝ
ꯅꯣꯏꯗꯤ ꯀꯃꯥꯏꯅ ꯇꯧꯕ꯭ꯔꯥ ꯏꯪꯕ꯭ꯔꯥ ꯁꯥꯕ꯭ꯔꯥ
ꯑꯁ ꯑꯩꯈꯣꯏꯗꯤ ꯏꯪꯉꯦ ꯁꯤꯂꯣꯡꯗ ꯂꯩꯕꯅꯦ ꯑꯩꯁꯦ
ꯑꯥ
ꯑꯗꯨꯗꯒꯤ ꯑꯁ ꯋꯦꯗꯔꯗꯤ ꯐꯖꯅ ꯢꯉꯦꯕꯣ
ꯑꯣꯏꯔꯝꯅꯤ ꯑꯗꯨꯗꯁꯨ ꯍꯣꯏ ꯏꯟꯕꯅ ꯑꯗꯨꯒ ꯋꯦꯗꯔ ꯐꯠꯇ꯭ꯔꯗꯤ ꯃꯔꯛ ꯃꯔꯛꯇꯗꯤ ꯅꯦꯠꯁꯨ ꯃꯨꯠꯄ ꯃꯥꯏꯁꯨ ꯃꯨꯠꯄꯀꯣ
ꯑ ꯑꯗꯨꯗꯤ ꯋꯥꯜꯀꯞ ꯂꯣꯏꯔꯦꯅꯦ
ꯍꯣꯏ ꯑꯗꯨꯗꯅꯦ ꯕꯦꯔꯥ ꯀꯥꯗꯧꯁꯦ
ꯂꯥꯏꯠꯃꯦꯟꯁꯤꯡꯁꯤ ꯍꯟꯗꯛ ꯃꯔꯛꯁꯤ ꯈꯔ ꯊꯕꯛ ꯐꯕ ꯊꯧꯅꯥ ꯐꯕ ꯇꯥꯏ
ꯃꯥꯅꯤ
ꯅꯠꯇꯔꯗꯤ ꯋꯥꯔꯜ ꯀꯞ ꯅꯨꯃꯤꯠꯇ ꯃꯩ ꯃꯨꯠꯄ ꯂꯥꯛꯄ ꯇꯧꯔꯒ ꯂꯩꯗꯤ ꯌꯥꯔꯣꯏꯅꯦ ꯑꯗꯨꯗꯤ
ꯍꯣꯏ ꯑꯩꯈꯣꯏ ꯃꯐꯝꯗꯗꯤ ꯑꯗꯨ ꯆꯠꯅꯥꯕꯤꯅꯤ ꯑꯗꯨ ꯃꯇꯝ ꯂꯥꯛꯑꯗꯤꯀꯣ ꯋꯥꯔꯜ ꯀꯞꯀꯨꯝꯕ ꯀꯔꯤ ꯀꯔꯤꯂꯤ ꯂꯥꯛ ꯑꯗꯤ ꯑꯗꯨ ꯌꯥꯔꯣꯏ ꯍꯣꯏ ꯃꯥꯏꯅꯔꯥ ꯅꯣꯡꯅꯔꯥ
ꯑꯥꯔꯖꯦꯟꯇꯤꯅꯥꯒꯤ ꯐꯦꯟꯁ ꯃꯥꯜꯂꯦꯗ ꯂꯥꯏꯠꯃꯦꯟꯗꯨꯁꯨ
ꯑꯣꯏꯔꯝꯕꯁꯨ ꯌꯥꯏ
ꯑꯥꯔꯖꯦꯟꯇꯤꯅꯥꯒꯤ ꯏꯁꯀꯣꯠꯁꯨ ꯌꯥꯕꯗꯤ ꯌꯥꯏꯍꯀꯣ ꯐꯖꯩꯑꯦ ꯃꯣꯏꯁꯨ
ꯃꯦꯁꯤꯁꯨ ꯈꯔ ꯌꯥꯡꯏꯅ ꯃꯥꯒꯤ ꯕꯣꯗꯤ ꯃꯨꯚꯃꯦꯟꯗꯣ
ꯃꯥ ꯍꯣꯏ ꯌꯥꯏꯑꯦ ꯃꯥꯗꯤ
ꯂꯩꯔꯤꯅꯦ ꯃꯥꯁꯨ
ꯎꯝ ꯂꯣꯅꯥꯜꯗꯣꯗꯤ ꯈꯔ ꯂꯨꯝꯈꯔꯦ
ꯃꯥꯁꯤ ꯈꯔ ꯆꯦꯟꯕ ꯁꯣꯟꯕ ꯍꯧꯔꯅꯦ
ꯍꯣꯏ ꯅꯍꯥꯟ ꯃꯦꯠ ꯁꯨꯃꯥ ꯒꯣꯜꯕꯨꯗꯤ ꯈꯔ ꯌꯥꯝ ꯂꯧꯕ ꯌꯥꯕꯅꯤꯀꯣ ꯍꯦꯇ꯭ꯔꯤꯛꯄꯨ
ꯂꯧꯕ ꯌꯥꯔꯅꯤ ꯃꯥ ꯈꯔꯥ ꯃꯤꯁ ꯇꯧꯒꯤꯀꯣ
ꯑꯥ ꯄꯥꯝꯃꯨꯏꯍꯦ ꯃꯥꯒꯤꯗꯣ
ꯍꯣꯏ ꯍꯌꯦꯡꯁꯨ ꯀꯅꯥꯅꯀꯥꯟ ꯍꯦꯛꯇ꯭ꯔꯤꯛ ꯍꯦꯛꯇ꯭ꯔꯤꯛ ꯆꯟꯕꯁꯨ
ꯑꯥ
ꯀꯣꯂꯣꯝꯕꯤꯌꯥꯁꯨ ꯊꯤꯗꯕꯅꯦ
ꯍꯣꯏ ꯀꯣꯂꯣꯝꯕꯤꯌꯥꯗꯨꯅꯦ ꯍꯧꯖꯤꯛ ꯐꯖꯗꯕꯁꯤ
ꯎꯝ
ꯃꯣꯏꯒꯤꯁꯦ ꯎꯝ ꯀꯥꯗ꯭ꯔꯤꯀꯣ
ꯎꯝ ꯔꯥꯎꯟ ꯑꯣꯐ ꯔꯥꯎꯟ ꯑꯣꯐ ꯊꯥꯔꯇꯤ ꯇꯨꯗꯤ ꯀꯥꯈ꯭ꯔꯦ ꯑꯥꯔꯖꯦꯟꯇꯤꯅꯥꯒ ꯑꯦ ꯁꯣꯔꯤ ꯄꯣꯔꯇꯨꯒꯜ ꯒ ꯀꯣꯂꯣꯝꯕꯤꯌꯥꯁꯦ
ꯑꯣ ꯑꯣ ꯀꯥꯈ꯭ꯔ ꯐꯕꯅꯦ
ꯔꯥꯎꯟ ꯑꯣꯐ ꯊꯥꯔꯇꯤ ꯇꯨꯗ ꯁꯦꯂꯦꯛ ꯇꯧꯈ꯭ꯔꯦ ꯑꯗꯨꯕꯨ ꯍꯌꯦꯡꯁꯤ ꯄꯣꯔꯇꯨꯒꯜꯅ ꯉꯝꯔꯗꯤ ꯃꯥꯁꯤ ꯑꯥꯔꯖꯦꯟꯇꯤꯅꯥꯒꯤ ꯒ꯭ꯔꯨꯞꯇ ꯌꯥꯎꯒꯗꯧꯕ ꯀ꯭ꯋꯥꯇꯔ ꯐꯥꯏꯅꯦꯜꯗꯀꯣ ꯒ꯭ꯔꯨꯞ ꯑꯣꯐ ꯔꯥꯎꯟ ꯑꯣꯐ ꯊꯥꯔꯇꯤ ꯇꯨ ꯑꯗꯨꯒ ꯔꯥꯎꯟ ꯑꯣꯐ ꯁꯤꯛꯁꯇꯤꯟ ꯑꯗꯨꯒ ꯀ꯭ꯋꯥꯇꯔ ꯐꯥꯏꯅꯦꯜꯗ ꯑꯥꯔꯖꯦꯟꯇꯤꯅꯥꯒ ꯇꯥꯕ ꯌꯥꯕꯒꯤ ꯆꯥꯟꯁ ꯂꯩꯕ ꯍꯌꯦꯡ ꯄꯣꯔꯇꯨꯒꯥꯜꯅ ꯉꯝꯔꯗꯤꯀꯣ
ꯑꯣ
ꯑꯗꯨꯝ ꯀꯩꯒꯨꯝꯕ ꯄꯣꯔꯇꯨꯒꯜꯅ ꯉꯝꯗ꯭ꯔꯗꯤ ꯃꯥꯁꯤ ꯀ꯭ꯋꯥꯇꯔ ꯐꯥꯏꯅꯦꯜꯗ ꯐ꯭ꯔꯥꯟꯁꯀ ꯇꯥꯕꯒꯤ ꯆꯥꯟꯁ ꯂꯩꯌꯦꯕ
ꯑꯣ ꯑꯣ
ꯎꯝ ꯑꯗꯨꯒꯤ ꯍꯌꯦꯡꯁꯦ ꯄꯣꯔꯇꯨꯒꯜꯅ ꯉꯝꯃꯗꯤ ꯔꯥꯎꯟ ꯑꯣꯐ ꯊꯥꯔꯇꯤ ꯇꯨꯗ ꯅꯦꯗꯔꯂꯦꯟꯁꯀ ꯁꯅꯥꯒꯅꯤ ꯑꯗꯨꯗ ꯉꯝꯃꯗꯤ ꯔꯥꯎꯟ ꯑꯣꯐ ꯁꯤꯛꯁꯇꯤꯟꯗ ꯑꯥ ꯕꯦꯜꯖꯤꯌꯝꯒ ꯁꯅꯥꯅꯤ ꯑꯗꯨꯒ ꯉꯝꯃꯗꯤ ꯔꯥꯎꯟ ꯑꯣꯐ ꯊꯔꯗ ꯀ꯭ꯋꯥꯔꯇꯔ ꯐꯥꯏꯅꯦꯜꯗ ꯑꯔꯖꯦꯟꯇꯤꯅꯥꯒ ꯁꯥꯟꯗꯧꯕ
ꯐꯖꯥꯅꯤꯍꯦ
ꯑꯗꯨ ꯉꯝꯗ꯭ꯔꯗꯤ ꯃꯥ ꯔꯥꯎꯟ ꯑꯣꯐ ꯁꯤꯛꯁꯇꯤꯟꯗ ꯏꯪꯂꯟꯒ ꯁꯥꯟꯒꯅꯦꯕ ꯄꯣꯔꯇꯨꯒꯜ ꯑꯦ ꯔꯥꯎꯟ ꯑꯣꯐ ꯊꯥꯔꯇꯤ ꯇꯨꯗ ꯑꯗꯨꯒ ꯁꯤꯛꯁꯇꯤꯟꯗ ꯍꯣꯏ ꯑꯗꯨꯒ ꯔꯥꯎꯟ ꯑꯣꯐ ꯁꯤꯛꯁꯇꯤꯟꯗ ꯏꯁꯄꯦꯟꯒ ꯁꯅꯒꯅꯤ ꯑꯗꯨꯒ ꯀ꯭ꯋꯥꯇꯔ ꯐꯥꯏꯅꯦꯜꯗ ꯐ꯭ꯔꯥꯟꯁꯀ ꯁꯥꯟꯒꯗꯧꯕ ꯑꯗꯨꯒꯤ ꯍꯌꯦꯡꯁꯦ ꯉꯝꯅꯤꯡꯉꯗꯤ ꯃꯥ ꯄꯣꯔꯇꯨꯒꯜꯁꯤ ꯉꯝꯕ ꯐꯩꯅꯦ ꯍꯌꯦꯡꯁꯦ
ꯎꯝ ꯌꯦꯡꯕ ꯇꯥꯔꯦ ꯑꯗꯨꯗꯤ ꯍꯌꯦꯡ
ꯍꯣꯏ ꯉꯝꯃꯁꯨ ꯉꯝꯗ꯭ꯔꯁꯨ ꯀꯥꯕꯗꯤ ꯀꯥꯈ꯭ꯔꯦ ꯑꯣꯜꯔꯦꯗꯤ ꯀꯣ ꯊꯔꯇꯤ ꯇꯨꯗ ꯑꯗꯨꯕꯨ ꯃꯣꯏꯒꯤ ꯇꯤꯝ ꯍꯥꯏꯒꯗ꯭ꯔꯥ ꯑꯣꯄꯣꯅꯦꯟꯗꯣ ꯇꯥꯒꯗꯧꯕ ꯂꯝꯕꯥꯁꯤꯡꯗꯣ
ꯎꯝ ꯍꯌꯦꯡ ꯉꯟꯇ ꯍꯧꯒꯠꯔꯒ ꯌꯦꯡꯉꯁꯦ ꯑꯗꯨꯗꯤ
ꯑꯗꯨꯅ ꯐꯔꯅꯤ
ꯑꯧ